ꯀꯩꯗꯧꯔꯤꯅꯣ ꯂꯩꯁꯥꯕꯤ
ꯀꯩꯁꯨ ꯇꯧꯗꯦ ꯑꯗꯨꯝ ꯂꯩꯌꯦ
ꯀꯩ ꯏꯟꯖꯥꯡ ꯆꯕ꯭ꯔꯥ
ꯉꯁꯤꯁꯦ ꯎꯝ ꯑꯂꯨ ꯆꯥꯏ
ꯍꯥꯎꯕꯔꯥꯅꯦ
ꯑꯥ ꯍꯥꯎꯇꯦ
ꯀꯩꯒꯤ
ꯊꯨꯝ ꯈꯔ ꯌꯥꯝꯕꯩꯀꯣ
ꯅꯪ ꯄꯨꯛꯅꯤꯡ ꯆꯪꯗꯕꯩ ꯑꯣꯏꯔꯝꯒꯅꯤꯅꯦ
ꯃꯥꯏ ꯑꯦ ꯀꯩꯅꯣ ꯃꯩ ꯂꯥꯛꯇꯕꯒꯤ ꯑꯩꯅ ꯁꯥꯎꯅꯤꯡꯕꯒꯤꯀꯣ ꯑꯃꯨꯛ ꯂꯥꯛꯀꯥꯅꯤ ꯑꯃꯨꯛ ꯆꯠꯀꯥꯅꯤ ꯃꯝꯕꯁꯤꯒꯀꯣ ꯌꯥꯗꯦꯕ
ꯅꯨꯏꯉꯥꯏꯇ꯭ꯔꯣ ꯑꯗꯨꯅ
ꯏꯁ ꯃꯝꯂꯒ ꯂꯩꯕꯗꯣ ꯃꯥꯏ ꯅꯨꯡꯉꯥꯏꯒꯦꯔꯣ ꯑꯩꯈꯣꯏ ꯀꯤꯠꯆꯟꯗꯣ ꯌꯥꯝ ꯃꯝꯃꯦꯕꯀꯣ ꯀꯩꯅꯣ ꯔꯨꯝꯒ ꯀꯩꯅꯣ ꯑꯗꯨꯝ ꯄꯨꯟꯕꯒꯤ
ꯎꯝ
ꯀꯩꯗꯧꯔꯤꯅꯣ ꯅꯪ
ꯉꯁꯤ ꯗ꯭ꯌꯨꯇꯤ ꯇꯥꯕ
ꯑꯣ ꯆꯠꯀꯤꯔꯣ ꯍꯧꯖꯤꯅ
ꯎꯝ
ꯊꯦꯡꯉꯦꯍꯦ
ꯈꯔ ꯊꯦꯡꯒ꯭ꯔꯦ ꯉꯁꯥꯏ ꯒ꯭ꯔꯥꯎꯟꯗ ꯂꯩꯕꯒ ꯋꯥꯔꯤ ꯁꯥꯕ ꯋꯥꯔꯤ ꯁꯥꯔꯒ ꯂꯩꯕꯒꯤꯀꯣ ꯉꯁꯤꯗꯤ ꯈꯔ ꯊꯦꯡꯒ꯭ꯔꯦ
ꯑꯗꯣ ꯑꯇꯣꯞꯄꯁꯤꯡꯗꯤ ꯆꯠꯈ꯭ꯔꯥꯕ꯭ꯔꯣ
ꯎꯝ ꯆꯠꯈ꯭ꯔꯦ ꯑꯩ ꯏꯃꯥꯟꯅꯕꯤꯗ ꯑꯦ ꯑꯩꯒꯤ ꯃꯔꯨꯞꯇꯨ ꯉꯁꯥꯏ ꯃꯦꯁꯦꯁ ꯊꯥꯔꯛꯑꯦ ꯉꯁꯤꯖꯦ ꯑꯣꯏꯒꯗꯧ ꯃꯥꯟꯗꯦ ꯃꯤꯁꯤꯡꯖꯦ ꯌꯥꯝ ꯊꯦꯡꯉꯦ ꯀꯥꯏꯅ ꯍꯥꯏꯔꯛꯄ
ꯎꯝꯍꯝ
ꯇꯨꯕꯩ ꯑꯣꯏꯔꯥꯝꯅꯤꯇꯥ
ꯎꯝ ꯑꯣꯏꯔꯝꯅꯤ ꯑꯩ ꯉꯁꯥꯏ ꯌꯨꯝ ꯌꯨꯝ ꯍꯟꯒꯦꯅ ꯂꯥꯛꯄ ꯀꯥꯟꯗ ꯃꯥ ꯆꯠꯅꯤꯡꯉꯥꯏ ꯂꯥꯛꯈ꯭ꯔꯦꯕ ꯎꯝ
ꯀꯩ ꯏꯟꯖꯥꯡ ꯆꯥꯔꯒꯦ ꯅꯣꯏꯗꯤ
ꯉꯁꯤ ꯍꯋꯥꯏ ꯆꯥꯏ ꯉꯔꯥꯡꯒꯤ ꯀꯩꯅꯣ ꯌꯦꯟꯁꯥ ꯆꯥꯛ ꯌꯝ ꯆꯃꯟꯕꯒꯤ ꯆꯥꯛ ꯌꯝ ꯆꯥꯃꯟꯕꯒꯤ
ꯑꯗꯨꯝ ꯆꯥꯏꯍꯦ ꯆꯥꯛꯁꯨ
ꯎꯝ ꯆꯥꯒꯗꯧꯕꯅꯤ ꯆꯗ꯭ꯔꯥꯗꯤ ꯅꯣꯏ ꯉꯁꯥꯏ ꯍꯥꯏ ꯆꯥꯡꯗꯣ ꯌꯥꯏ
ꯀꯔꯤ
ꯑꯩꯕꯨ ꯀꯪꯉꯦ ꯍꯥꯏꯕ ꯅꯠꯇ꯭ꯔꯣ
ꯑꯣ ꯅꯪꯗꯣ ꯀꯩꯅꯣ ꯌꯥꯝ ꯀꯪꯉꯦ ꯀꯩꯗꯧꯕꯔꯣ ꯅꯪꯒꯤ ꯃꯤꯠꯇꯣ ꯂꯣꯏꯔꯦ
ꯊꯦꯟ ꯂꯩꯕꯤ ꯑꯣꯏꯅ
ꯅꯪꯗꯣ ꯇꯨꯝꯗꯕꯤꯗ ꯑꯗꯨꯝ ꯅꯨꯄꯤꯁꯤꯡꯕꯨ ꯋꯥꯔꯤ ꯁꯥꯥꯕ ꯌꯧꯔꯝꯅꯤꯗꯣ ꯅꯨꯡ ꯗꯥꯡꯗ
ꯑꯩ ꯁꯥꯕ ꯃꯇꯝ ꯂꯩꯇꯦ ꯋꯥꯔꯜ ꯀꯞ ꯃꯇꯝꯅꯤꯅ ꯀꯪꯒꯗꯧꯕꯅꯤꯗꯤ ꯀꯩꯅꫭ ꯋꯥꯔ ꯀꯞ ꯂꯣꯏꯔꯗꯤ ꯑꯃꯨꯛ ꯅꯣꯏꯒꯥꯅꯤ
ꯅꯅꯥꯕ ꯀꯨꯃꯗꯋꯦ ꯅ ꯅꯪ ꯌꯦꯡꯉꯗꯣ ꯅꯪꯒꯤ ꯃꯁꯛꯗꯨ ꯅꯥꯕ ꯒꯨꯝꯅ
ꯌꯦꯡꯕ ꯉꯝꯗꯦ ꯍꯥꯏꯕ꯭ꯔꯣ
ꯌꯦꯡꯕ ꯉꯝꯇꯦ ꯍꯥꯏꯌꯦ ꯉꯝꯖꯗ꯭ꯔꯦ
ꯚꯤꯇꯥꯃꯤꯟ ꯚꯤꯇꯥꯃꯤꯟ ꯊꯥꯔꯛꯑꯣ ꯑꯗꯨꯗꯤ
ꯅꯊꯪꯅ ꯂꯩꯔꯒ ꯆꯥꯎ ꯀꯩꯅꯣ ꯅꯨꯡꯇꯤꯒꯤ ꯕꯖꯥꯔꯗ ꯆꯠꯂꯒ ꯏꯁ
ꯕꯥꯖꯔ ꯆꯠꯇꯦꯍꯦ ꯍꯧꯖꯤꯛꯀꯟ
ꯕꯖꯥꯔ
ꯕꯖꯥꯔ ꯕꯖꯥꯔ ꯆꯠꯄꯒꯤ ꯃꯇꯝ ꯂꯩꯇꯦ
ꯅꯍꯥꯟꯗꯤ ꯑꯗꯨꯨꯝ ꯅꯨꯡꯇꯤꯒꯤ ꯆꯠꯄ ꯅꯠꯇ꯭ꯔꯣ
ꯆꯠꯇꯦꯗ
ꯕꯖꯥꯔ ꯆꯠꯅꯤꯡꯉꯥꯏ ꯇꯜꯂꯦ ꯍꯧꯖꯤꯛ ꯒꯥꯔꯤ ꯌꯥꯝꯃꯟꯕꯩꯀꯣ
ꯑꯗꯨ ꯅꯪ ꯚꯤꯇꯥꯃꯤꯟꯗꯣ ꯊꯛꯅꯤꯡꯉꯦ ꯍꯥꯏꯕ꯭ꯔꯥ
ꯎꯝ ꯄꯩꯁꯥ ꯀꯥꯞꯂꯛꯀꯦꯔꯥ ꯅꯠꯇ꯭ꯔꯒ ꯚꯤꯇꯥꯃꯤꯟ ꯂꯩꯔꯒ ꯄꯤꯒꯦ ꯍꯥꯏꯕ꯭ꯔꯥ ꯅꯩ ꯈꯨꯁꯤꯅꯤ ꯑꯗꯨꯗꯤ ꯑꯁ ꯀꯩꯒꯤ ꯑꯣ ꯆꯥꯃꯟꯕꯩꯔꯣ
ꯌꯥꯝ ꯆꯗꯦ ꯑꯩ ꯑꯗꯨꯕꯨ
ꯌꯥꯝ ꯆꯥꯗ꯭ꯔꯁꯨ ꯄꯨꯛ ꯅꯥꯔꯗꯤ ꯃꯣꯔꯣꯛ ꯂꯣꯏꯔꯝꯅꯤꯅꯤ
ꯈꯪꯗꯦ
ꯈꯪꯉꯨꯍꯦ ꯀꯔꯤ ꯈꯪꯗꯕ
ꯈꯪꯗꯦ ꯑꯩꯒꯤ ꯗꯥꯗꯤ ꯑ ꯀꯩꯅꯣ ꯉꯥ ꯉꯥ ꯐꯥꯕ ꯆꯠꯈ꯭ꯔꯦ ꯍꯧꯖꯤꯛ ꯀꯩꯅꯣ ꯊꯥꯡ ꯄꯥꯏꯔꯒꯀꯣ
ꯊꯥꯡ
ꯎꯝ
ꯀꯗꯥꯥꯏꯗ ꯉꯥ ꯐꯒꯦ ꯍꯥꯏꯔꯨꯔ
ꯈꯪꯗꯦ ꯇꯨꯝ ꯑ ꯂꯧꯗ ꯑꯣꯏꯔꯝꯅꯤ ꯂꯧꯗ ꯑꯗꯨꯝ ꯂꯩ ꯂꯩꯕꯗ ꯑꯗꯨꯝ ꯀꯩꯅꯣ ꯇꯧꯗꯧ ꯃꯥꯜꯂꯦ ꯃꯥꯒꯤ ꯃꯃꯥꯟꯅꯕꯒ ꯆꯠꯈ꯭ꯔꯦ
ꯌꯥꯝ ꯐꯩꯌꯦ
ꯄꯨꯔꯥꯛꯑꯗꯤ ꯐꯛꯗꯕꯀꯣ ꯍꯥꯏꯌꯦꯡ ꯉꯁꯦ ꯌꯦꯟꯁꯥꯡ ꯈꯔ ꯍꯥꯎꯅ ꯆꯥꯅ ꯆꯥꯅꯕ
ꯅꯪꯁꯨ ꯆꯠꯂꯨꯅ ꯑꯗꯨꯗꯤ
ꯀꯗꯥꯢꯗꯒꯤ ꯀꯥꯏꯗ ꯌꯧꯔꯕꯣ
ꯑꯥ
ꯎꯝ ꯍꯌꯦꯡꯁꯨ ꯆꯠꯀꯦꯔꯣ ꯊꯕꯛ
ꯎꯝ ꯊꯕꯛ ꯆꯠꯇ꯭ꯔꯗꯤ ꯊꯕꯛ ꯂꯩꯇ꯭ꯔꯦ
ꯊꯦꯡꯅ ꯑ ꯀꯩꯅꯣ ꯉꯟꯅ ꯂꯥꯛ ꯂꯥꯛꯀꯅꯤꯅ ꯑꯅ ꯅꯣꯏꯗꯣ ꯑꯦ ꯀꯩꯅꯣ ꯆꯠꯄꯗꯣ ꯃꯦꯢ ꯑꯦ ꯑꯌꯨꯛꯇ ꯂꯥꯛꯀꯅꯤꯅ ꯑꯃꯨꯛꯀ
ꯎꯝ ꯑꯌꯨꯛ ꯄꯨꯡ ꯃꯉꯥꯗ ꯂꯣꯏꯔꯒꯅꯤ ꯗ꯭ꯌꯨꯇꯤꯗꯤ
ꯑꯗꯨ ꯑꯗꯨ ꯂꯥꯛꯔꯒ ꯇꯨꯝꯃꯨꯅꯤ ꯑꯃꯨꯛꯀꯥ
ꯉꯥꯏꯍꯥꯛ ꯇꯨꯝꯕ ꯇꯥꯦꯔ‌ꯦꯅ‌ꯦ
ꯅꯠꯇꯦ ꯅꯪ ꯍꯧꯖꯤꯛ ꯑꯥ ꯀꯩꯅꯣ ꯂꯩꯕꯥ ꯃꯐꯝꯗ ꯇꯨꯝꯃꯣꯏꯗ꯭ꯔꯣ
ꯇꯅꯤ ꯌꯨꯝꯃꯛꯇꯤ ꯑꯣꯏꯗꯕꯅꯤ ꯇꯨꯝꯕꯗꯤ ꯅꯨꯡꯉꯥꯏꯇꯦꯗꯅꯤ
ꯃꯤ ꯂꯣꯏꯅ ꯇꯨꯝꯅꯕ꯭ꯔꯣ
ꯎꯝ ꯑꯗꯨꯝ ꯇꯨꯝꯅꯕꯅ‌ꯦ
ꯑꯣ
ꯏꯟꯅꯦꯔ ꯌꯥꯝ ꯀꯨꯏꯅꯗꯤ ꯇꯨꯝꯗ‌ꯦꯗ
ꯑꯣ
ꯄꯨꯡ ꯈꯥꯏꯒꯨꯝꯕꯗꯤ ꯇꯨꯝꯃꯤ
ꯑꯣ
ꯄꯨꯡ ꯈꯥꯏꯒꯨꯝꯕ ꯇꯨꯝꯃꯒꯥ ꯑꯃꯨꯛ ꯍꯧꯒꯠꯂꯒ ꯒꯔꯤ ꯂꯥꯛꯄ꯭ꯔ ꯃꯤ ꯂꯥꯛꯄ꯭ꯔ ꯍꯥꯏꯗꯨ ꯑꯃꯨꯛ ꯌꯦꯡꯉꯅꯤ ꯑꯗꯨ ꯂꫭꯏꯔꯒꯥ
ꯅꯍꯥꯟꯗꯤ ꯑꯩ ꯇꯨꯝꯗ꯭ꯔꯤ ꯑꯩ ꯇꯨꯝꯗ꯭ꯔꯤꯉꯩꯗ ꯅꯪ ꯇꯨꯝꯕ ꯅꯠꯇ꯭ꯔꯣ ꯉꯅ ꯇꯨꯝꯕ ꯅꯠꯇ꯭ꯔꯣ ꯑꯗꯨꯗ ꯂꯩꯔꯁꯨ
ꯑꯗꯨꯗ ꯑꯗꯨꯗꯤ ꯋꯥꯕꯒꯤꯅꯤꯅ‌ꯦ
ꯋꯥꯔꯁꯨ
ꯎꯝ ꯎ
ꯎꯝ
ꯍꯝ ꯎꯝ ꯉꯁꯤꯗꯤ ꯏꯁꯥ ꯅꯨꯉꯥꯎꯇ‌ꯦꯍ‌ꯦ
ꯀꯩꯒꯤ
ꯦ ꯁꯗꯅꯤ
ꯅꯣꯏ ꯑꯥ ꯅꯍꯥꯟ ꯅꯍꯥꯟ ꯀꯩꯅꯣ ꯑꯥ ꯐꯣꯇꯣ ꯀꯥꯞꯔꯛꯄꯗꯣ ꯅꯪ ꯊꯥꯔꯛꯄꯗꯣ ꯑꯩꯉꯣꯟꯗ ꯑꯗꯣ ꯃꯤ ꯃꯤꯁꯤꯡꯗꯨꯔꯥ ꯆꯞ ꯃꯥꯟꯅꯕ꯭ꯔꯥ
ꯑ ꯆꯞ ꯃꯥꯟꯅꯩ
ꯅꯪ ꯑꯄꯥꯝꯕ ꯂꯩꯕ꯭ꯔꯣ
ꯑꯁ ꯉꯛꯄꯒꯤ ꯋꯥ ꯍꯥꯏꯔꯛꯑꯦꯍꯦ
ꯑꯣꯏꯔꯝꯅꯤꯅꯦ
ꯑꯄꯥꯝꯕꯒ ꯂꯩꯗꯦꯗ ꯑꯁ
ꯂꯩꯔꯝꯅꯤꯗ
ꯑ ꯅꯪꯕꯨ ꯄꯥꯝꯃꯦ
ꯑꯣ ꯑꯣꯏꯕ
ꯅꯪ ꯈꯪꯗꯕꯔꯣ
ꯑꯩꯗꯤ ꯈꯪꯗꯦꯅꯦ
ꯑꯩ ꯄꯥꯝꯗꯤ ꯅꯍꯥꯟꯅ ꯍꯥꯏꯒꯅꯤꯅꯦ
ꯍꯧꯖꯤꯛ ꯍꯥꯏꯗꯨꯗꯤ
ꯊꯦꯡꯃꯜꯂꯦ
ꯊꯦꯡꯉꯁꯨ ꯍꯥꯏ ꯍꯥꯏꯕꯤꯔꯗꯨꯗꯤ
ꯍꯥꯏꯗꯕꯒ ꯆꯞ ꯃꯥꯟꯅꯩꯁꯤꯗꯤ ꯅꯍꯥꯟꯅ ꯍꯥꯏꯔꯗꯤ ꯐꯒꯗꯕ
ꯍꯧꯖꯤꯛ ꯍꯥꯏꯔꯁꯨ ꯆꯞ ꯃꯥꯟꯅꯩꯗ ꯍꯥꯏꯕꯤꯔꯦ ꯂꯣꯏꯔꯦ
ꯈꯔ ꯈꯔ ꯉꯟꯅꯀꯣ ꯅꯍꯥꯟꯗꯒꯤ ꯍꯥꯏꯔꯗꯤ ꯅꯨꯡꯉꯥꯏꯒꯗꯧꯕ ꯍꯧꯖꯤꯛ ꯍꯥꯏꯕꯗꯤ ꯅꯣꯏ ꯅꯨꯄꯥ ꯂꯩꯗꯨꯒꯤ ꯍꯥꯏꯔꯛꯔꯔꯣꯏ
ꯑꯩꯒꯤ ꯅꯨꯄꯥ
ꯑꯦꯁ
ꯑꯩꯒꯤ ꯅꯨꯄꯥꯔꯣ
ꯅꯪꯒꯤ ꯅꯨꯄꯥ ꯑꯣꯏꯗꯧꯕ ꯄꯥꯈꯪꯗꯣ ꯃꯥ ꯃꯥ ꯇꯥꯔꯒ ꯁꯥꯎꯒꯅꯤꯕꯣ
ꯀꯅꯥꯅꯣ
ꯈꯪꯗꯦ ꯑꯗꯨꯗꯤ
ꯁꯤ ꯌꯥꯝ ꯈꯪꯕ ꯇꯥꯏꯞꯇ
ꯈꯪꯉꯤꯗꯅ
ꯅꯣꯛꯅꯤꯡꯉꯦꯍꯦ ꯃꯤ ꯂꯣꯏꯅ ꯂꯩꯔꯣ ꯀꯃꯥꯏ
ꯎꯝ ꯑꯗꯨ ꯂꯩꯔꯦ ꯆꯦꯁ ꯁꯥꯅ ꯆꯦꯁ ꯁꯥꯅꯄꯁꯨ ꯂꯩꯔꯦ ꯐꯝꯂꯒ ꯂꯩꯔꯦ
ꯑꯣ
ꯆꯦꯁ ꯁꯥꯅꯄꯁꯨ ꯂꯩꯌꯦ ꯁꯣꯀꯥ ꯁꯥꯅꯄꯁꯨ ꯂꯩꯌꯦ ꯖꯥꯖꯥ ꯂꯩꯕꯖꯥꯅꯤ
ꯅꯪꯗꯤ
ꯑꯩꯗꯤ ꯑꯩꯗꯤ ꯍꯣꯔꯦꯟ ꯄꯨꯒꯦꯝ ꯁꯥꯅꯔꯅꯤ ꯑꯩꯁꯨ
ꯅꯪ ꯍꯣꯔꯦꯟꯕꯣꯜ ꯌꯦꯡꯉꯣꯏꯗ꯭ꯔꯣ
ꯈꯪꯗꯦꯅꯦ ꯕꯣꯕꯣꯜꯁꯨ ꯏꯁꯀ꯭ꯔꯤꯟ ꯑꯆꯧꯕ ꯌꯦꯡꯕꯗꯤ ꯅꯨꯡꯉꯥꯏ ꯑꯗꯨꯕꯨ ꯐꯣꯟꯗ ꯌꯦꯡꯉꯨꯕꯗꯤ ꯅꯨꯡꯉꯥꯏꯗ ꯐꯣꯟꯗꯗꯤ ꯌꯥꯝ ꯅꯨꯡꯉꯥꯏꯇꯦꯗ ꯇꯨꯝꯅꯤꯡꯕ ꯐꯥꯎꯕꯅꯤ ꯍꯥꯏꯔꯛꯏꯉꯗꯤ
ꯀꯅꯥꯕꯨ ꯁꯞꯄꯣꯔꯠ ꯇꯧꯕꯤꯔꯣ ꯉꯁꯤꯗꯤ
ꯖꯄꯥꯟ ꯇꯧꯍꯧꯗꯧꯕꯅꯤ ꯀꯩꯅꯣ ꯑꯩꯈꯣꯏ ꯑꯦꯁꯤꯌꯥꯟꯅꯤꯅꯤ ꯅꯪꯗꯤ ꯅꯪꯗꯤ ꯕ꯭ꯔꯥꯖꯤꯜ ꯇꯧꯒꯦ ꯍꯥꯏꯕ꯭ꯔꯥ
ꯑꯣ
ꯑꯩ ꯁꯤ ꯑꯣꯟꯊꯣꯛ ꯑꯣꯟꯊꯣꯛꯄꯅꯤꯗ
ꯌꯦꯡꯉꯁꯤ ꯌꯦꯡꯗꯗ ꯍꯉꯦ
ꯌꯦꯉꯗꯨꯅ
ꯌꯦꯡ ꯅꯤꯡꯗꯦꯔ ꯌꯦꯡꯅꯤꯡꯕ ꯑꯃꯁꯨ ꯐꯥꯎꯗꯦ ꯍꯥꯏꯕ ꯑꯩꯉꯣꯟꯗ
ꯅꯪꯗꯤ ꯅꯨꯄꯥ ꯈꯛꯇ ꯌꯦꯡꯉ ꯂꯩꯕꯅꯤꯅ
ꯅꯨꯄꯥꯁꯨ ꯌꯦꯡꯅꯤꯡꯕ ꯐꯥꯎꯗꯦ
ꯑꯩ ꯊꯝꯃꯒꯦ ꯀꯣ
ꯑꯣ ꯑꯣ